ꯇꯕ꯭ꯔꯣ
ꯇꯥꯕ꯭ꯔꯣ
ꯀꯔꯤꯅꯤ ꯆꯥꯗꯔ꯭ꯤ ꯍꯧꯒꯠꯇꯔꯤ
ꯀꯔꯤ ꯍꯦꯟꯖꯥꯡ ꯆꯔꯒꯦ ꯀꯩ ꯍꯦꯟꯖꯥꯡ ꯊꯣꯡꯉꯒꯦ ꯃꯤ ꯃꯆꯥꯗꯤ ꯑꯍꯥꯎ ꯉꯥꯛꯇꯅꯤꯀꯣ ꯅꯣꯏ ꯁꯥꯏꯅ ꯊꯣꯡꯉꯤꯔꯣ
ꯇꯨꯝꯕꯥ ꯌꯥꯗꯦꯅꯦ
ꯍꯜꯂꯣ ꯍꯜꯂꯣ ꯀꯔꯤꯅꯣ
ꯀꯩꯗꯧꯔꯤꯒꯦ
ꯁꯃꯠ ꯊꯃꯤ ꯌꯥꯝ ꯂꯩꯅꯦ
ꯍꯔꯦ ꯍꯔꯦ ꯀ꯭꯭ꯔꯤꯁꯅ ꯀ꯭꯭ꯔꯤꯁꯅ ꯗꯦꯕ ꯗꯦꯕ ꯍꯥ ꯍꯥ ꯍꯥ
ꯅꯦꯇꯋꯥꯛ ꯐꯠꯇꯕ ꯃꯥꯜꯂꯤꯗ ꯅꯪꯒꯤꯁꯦ
ꯅꯦꯇꯋꯥꯛꯀꯤ ꯋꯥꯗꯤ
ꯑꯍꯝ ꯑꯌꯨꯛ ꯃꯊꯛꯇ ꯀꯥꯞꯅꯕꯗꯨꯕꯨ ꯃꯤ ꯀꯌꯥ ꯁꯤꯔꯖꯥꯠꯅꯣ
ꯉꯥꯡꯒꯅꯨ ꯍꯥꯏꯕꯅꯤꯅꯦ ꯅꯪꯕꯣ ꯎꯝ ꯃꯥꯏꯅꯁ ꯆꯠ ꯀꯅꯤꯀꯣ ꯍꯤ ꯍꯤ ꯍꯤ ꯍꯤ ꯍꯤ ꯐꯪꯕꯗꯤ ꯂꯥꯏꯔꯗꯅ ꯃꯥꯏꯅꯁ ꯆꯠꯀꯅꯤꯀꯣ ꯎꯝ ꯅꯨꯡꯉꯥꯏꯅ ꯅꯨꯡꯉꯥꯏꯕ ꯋꯥꯔꯤ ꯁꯥꯎ ꯀꯩꯇꯧꯔꯒꯦ
ꯈꯪꯇ꯭ꯔꯦꯅꯦꯍꯦ
ꯎꯝ
ꯃꯊꯛ ꯀꯥꯔꯒ ꯆꯦ ꯆꯥꯡ ꯁꯤꯡꯗꯨ ꯂꯣꯏꯁꯤꯟꯂꯨꯔꯁꯤꯔꯣ
ꯆꯦ ꯆꯥꯡꯗꯣ ꯑꯩ ꯉꯔꯥꯡ ꯀꯛꯈ꯭ꯔꯕꯅꯦ
ꯍꯧꯖꯤꯛ ꯁꯦꯚꯤꯡꯒꯤꯗꯤ ꯋꯥꯠꯂꯤꯅ
ꯑꯗꯨꯗꯣ ꯇꯧꯅꯤꯉꯥꯏ ꯑꯩ ꯄꯥꯁꯕꯨꯛ ꯄꯥꯏꯔꯒ ꯇꯧꯔꯤꯁꯦ ꯑꯗꯨ ꯇꯧꯅꯤꯡꯉꯥꯏꯅꯦꯅꯦ ꯚꯥꯏ
ꯄ꯭ꯔꯤꯟꯇꯔꯗꯨ ꯂꯧꯔꯨꯔꯣ
ꯑꯩꯒꯤ ꯈꯥꯎꯗ ꯂꯩꯔꯦꯅꯦ
ꯌꯥꯝꯝ ꯐꯔꯦ ꯅꯦ ꯑꯗꯨꯗꯤ
ꯎꯝ ꯎꯝ ꯎꯝ
ꯇꯜꯂꯦꯗ
ꯑ ꯁꯥ ꯂꯩꯇꯦꯅꯦ ꯍꯧꯖꯤꯛꯀꯤꯗꯣ ꯑꯗꯨꯁꯨ ꯇꯟꯕ ꯍꯤꯍꯤꯍꯤꯍꯥꯍꯥ ꯍ
ꯀꯥꯟꯗꯦꯍꯦ ꯒꯥꯔꯤ ꯊꯥꯎ ꯍꯥꯟꯂꯥ ꯀꯣꯏꯔꯨꯁꯦ
ꯅꯪ ꯒꯥꯔꯤ ꯁꯣꯗꯤ ꯊꯥꯎ ꯍꯥꯟꯕꯤꯕ ꯂꯩꯔꯗꯤ ꯀꯣꯏꯗ ꯀꯣꯏꯕ ꯌꯥꯔꯅꯤ ꯊꯥꯎꯕꯨ ꯍꯥꯟꯕꯤꯔꯗꯤ
ꯄꯥꯠ ꯀꯨꯝꯃꯒ ꯑꯃꯨꯛ ꯍꯂꯛꯁꯦꯅꯦ
ꯎꯝ
ꯄꯥꯠ ꯀꯨꯝꯃꯒ ꯑꯃꯨꯛ ꯍꯜꯂꯛꯁꯦ ꯁꯦ
ꯍꯧꯖꯤꯛ ꯁꯥꯔꯒ ꯌꯎꯅꯤꯡꯗ꯭ꯔꯦ
ꯆꯣꯄꯔꯗ ꯆꯣꯄꯔꯗ ꯄꯥꯏꯔ ꯂꯣꯏꯔꯦ ꯀꯩꯅꯣ ꯆꯣꯄꯔꯒꯤ ꯊꯥꯎ ꯍꯥꯟꯕꯤ ꯂꯣꯏꯔꯦ
ꯃꯁꯤꯒꯤꯁꯤ ꯁꯤ ꯕꯤ ꯑꯦꯁ ꯀꯣꯔ ꯕꯦꯡꯀꯤꯡ ꯁꯥꯔꯚꯤꯁꯇ ꯆꯪꯒꯗꯕ ꯃꯗꯨꯒꯤ ꯀꯦꯁ ꯗꯤꯄꯣꯖꯤꯠ ꯇꯧꯒꯗꯕ
ꯕꯨꯖꯣꯜ ꯂꯥꯛꯇꯦꯀꯣ
ꯂꯥꯛ ꯇ꯭ꯔꯤ
ꯃꯈꯣꯟ ꯇꯥꯕꯒꯨꯝ ꯇꯧꯕ
ꯗꯣ
ꯀꯔꯤ ꯀꯔꯤ ꯃꯊꯦꯜꯗꯤ ꯍꯣꯠꯅ ꯕꯤꯔꯒꯦ ꯑꯣꯖꯥꯕꯨ
ꯑꯩꯁ ꯈꯥꯃꯦꯟꯒ ꯚꯤꯟꯁꯒ
ꯁꯥ ꯑꯌꯥꯏꯕꯗꯤ ꯍꯥꯞꯇ꯭ꯔꯣ
ꯀꯔꯥꯏꯗꯩ ꯁꯥꯅꯣ ꯎꯈꯤꯗ꯭ꯔꯦ
ꯎꯝ ꯁꯥ ꯆꯥꯒꯗꯝꯅꯤꯅꯦ
ꯎꯝ
ꯏꯟꯖꯥꯡ ꯅꯥꯄꯤꯗꯤ ꯇꯥꯡꯉꯦꯅꯦ
ꯍꯍ--ꯅꯥꯕꯖꯤꯡꯖꯤꯗꯤ
ꯇꯥꯅꯤꯡꯗꯦ ꯍꯥꯏꯌꯨꯅꯦ ꯃꯈꯣꯟꯗꯣ
ꯍꯣꯏ ꯅꯣꯏ ꯁꯥꯏ ꯑꯣꯏꯖꯕꯠ ꯂꯥꯛꯆꯔꯦ
ꯆꯂꯨꯠ ꯃꯥꯏ
ꯂꯥꯛꯑꯝꯗꯥꯏꯗ ꯑꯃꯨꯛ ꯀꯣꯜ ꯇꯧꯔꯛꯏꯗꯣ ꯀꯩꯒꯤꯅꯣ
ꯐꯣꯟ ꯅꯝꯕꯔꯣ ꯋꯥ ꯉꯥꯡꯅꯤꯉꯥꯏ ꯂꯩꯇ꯭ꯔꯦꯅꯦ ꯏꯁꯩ ꯁꯛꯄ ꯍꯧꯔꯁꯤꯔꯣ
ꯏꯟꯀꯝ ꯁꯦꯝꯕ ꯌꯥꯕ ꯅꯠꯇ꯭ꯔꯣ
ꯁꯤ ꯐꯣꯟꯁꯦ ꯃꯁ ꯅꯦꯠ ꯂꯩꯉꯨꯀꯣ
ꯂꯩ ꯀꯩꯅꯣ
ꯂꯩꯕ
ꯏꯟꯀꯝ ꯁꯦꯝꯕ ꯌꯥꯕ꯭ꯔꯥ ꯑꯝꯇ ꯍꯪꯉꯨꯅꯦ ꯏꯇꯥꯎ
ꯏꯟꯀꯝ ꯁꯦꯝꯕ ꯌꯥꯕ꯭ꯔꯣꯌꯦ ꯅꯪꯉꯣꯟꯗ ꯏꯟꯀꯝ ꯌꯥꯗꯦ ꯌꯦ
ꯍꯩꯇꯦꯗꯤ ꯍꯥꯏꯅꯤꯡꯗꯕ
ꯎꯝ ꯍꯩꯕꯨꯗꯤ ꯂꯣꯏ ꯍꯩꯌꯦ ꯄꯩꯁꯥꯁꯨ ꯁꯦꯝꯕ ꯍꯩꯌꯦ ꯍꯩꯕꯕꯨꯗꯤ ꯌꯥꯗꯕꯩ ꯇꯧꯕꯅꯦ
ꯑꯁ ꯋꯥ ꯉꯥꯡꯉꯦ ꯂꯩꯗ
ꯃꯥꯕꯥꯗꯤ ꯉꯁꯤ ꯌꯥꯗ꯭ꯔꯦ ꯍꯌꯦꯡ ꯑꯃꯨꯛ ꯌꯦꯡꯉꯣ
ꯑꯇꯣꯞꯄꯁꯤꯡ ꯌꯥꯗ꯭ꯔꯗꯤ
ꯌꯥꯗ꯭ꯔꯥ ꯚꯤꯗꯤꯑꯣ ꯀꯣꯜꯗ ꯆꯠꯅꯔ ꯂꯣꯏꯔꯦ ꯀꯩꯅꯣ ꯁꯥ ꯈꯏꯒꯠꯅꯔꯒ ꯆꯥꯝꯃꯉꯥ ꯄꯤꯈꯤꯕꯗꯣ
ꯀꯪꯗꯦꯗ
ꯅꯤ꯭ꯔꯣꯗ ꯌꯨ ꯗꯨꯗꯤ ꯊꯛꯇꯣꯛꯄ
ꯁꯟ ꯀꯦꯖꯤ ꯑꯃ ꯂꯧꯔꯒ ꯒ꯭ꯌꯥꯟ ꯇꯥꯅ ꯌꯨꯝꯗ ꯊꯣꯡꯉꯒ ꯆꯥꯕꯅ ꯐꯅꯤ
ꯈꯪꯗꯔ꯭ꯦ ꯈꯪꯗꯔ꯭ꯦ
ꯗ ꯑꯞꯗꯦꯠꯁꯨ ꯇꯧꯗꯦ
ꯃꯇꯝꯁꯦ ꯌꯥꯝ
ꯁꯤꯂꯤ ꯀꯪꯕꯨꯁꯤ ꯑꯥꯌꯨ ꯋꯥ ꯌꯥꯝ ꯉꯪꯅꯤꯪꯗꯔ꯭ꯦꯗ ꯎꯟ ꯇꯥꯂꯦꯗꯥ ꯅꯣꯏ ꯀꯪꯕꯨꯁꯦ
ꯐꯣꯟ ꯅꯦꯠꯋꯥꯛꯁꯤ ꯊꯨꯡꯉ ꯃꯥꯅꯤꯗ
ꯑꯩꯗꯤ ꯐꯖꯅ ꯇꯥꯏꯅ
ꯏꯁ ꯀꯦ
ꯉꯁꯤ ꯅꯦꯠꯋꯥꯛꯁꯦ ꯌꯥꯝ ꯐꯖꯗꯔꯦ ꯅ